ꯍꯜꯂꯣ ꯎꯝ
ꯅꯨꯡꯉꯥꯏꯔꯤ
ꯌꯥꯔꯦꯗꯅ ꯅꯨꯡꯉꯥꯏꯔꯤꯌꯦ ꯅꯨꯉꯥꯏꯔꯤꯕ꯭ꯔꯥ ꯅꯠꯇ꯭ꯔꯣ
ꯎꯝ ꯑꯔꯦ
ꯎꯝ ꯍꯧꯖꯤꯛꯅ ꯀꯩꯗꯧꯔꯤꯕ
ꯍꯧꯖꯤꯛ ꯀ꯭ꯂꯥꯁ ꯆꯪꯕ ꯂꯣꯏꯔꯒ ꯉꯥꯛꯇꯪ ꯄꯣꯊꯥꯔꯝꯕꯅꯦ
ꯑ ꯑꯩ ꯌꯨꯝꯗ ꯑꯣꯏꯗ꯭ꯔꯤꯕ꯭ꯔꯣ
ꯎꯝ ꯑꯩ ꯕꯣꯔꯗꯤꯡꯗ ꯂꯩꯌꯦ
ꯑꯣ ꯑꯣꯀꯦ ꯑꯣꯀꯦ ꯀꯩ ꯖꯥꯡ ꯆꯥꯒꯗ꯭ꯔꯣ
ꯉꯁꯤꯗꯤ ꯃꯦꯔ ꯃꯦꯁꯅꯦ
ꯑꯣ ꯃꯁꯤ ꯅꯨꯃꯤꯠꯁꯤꯀꯣ
ꯎꯝ ꯀꯩꯅꯣ ꯇꯧꯌꯦ ꯎꯝ ꯔꯣꯗ ꯀ
ꯎꯝ
ꯀꯩꯅꯣ ꯁꯦꯝꯗꯕ꯭ꯔꯥ ꯀꯅꯣ ꯑꯩꯈꯣꯏꯒꯤ ꯁꯧꯒ꯭ꯔꯤ ꯑꯉꯧꯕ ꯃꯔꯨꯅ ꯁꯦꯝꯕꯗꯣ
ꯑ ꯁꯦꯁ ꯁꯣꯌꯕꯔꯤꯟꯗ
ꯍꯥ ꯑꯣ ꯁꯦꯝꯗꯕ꯭ꯔꯥ ꯁꯦꯝꯗꯕ꯭ꯔꯕ꯭ꯔ
ꯂꯩꯌꯦ
ꯑꯗꯨꯗꯣ ꯍꯥꯎꯕꯅꯦ
ꯍꯥꯎꯕꯅꯦ ꯍꯥꯎꯕꯅꯦ
ꯎ
ꯑꯅꯤ ꯑꯗꯨ ꯍꯥꯎꯕꯅꯦ ꯑꯍꯥꯎꯕ ꯉꯛꯇ ꯑꯣꯏꯕꯅꯤ ꯅꯪ ꯀꯔꯤ ꯀꯔꯤ ꯑꯦꯟꯁꯥꯡꯗꯤ ꯆꯥꯕ꯭ꯔꯥ ꯁꯥ ꯉꯥꯗ
ꯑ ꯀꯣꯅꯆꯥ
ꯂꯣꯏꯅ ꯆꯥꯏ
ꯎꯝ
ꯊꯉꯥꯏ ꯆꯅꯤꯗꯕ ꯃꯤ ꯈꯔ ꯎꯁꯣꯏ ꯕꯕꯨꯠ ꯎꯁꯣꯏ ꯂꯩꯌꯦ ꯑꯗꯒꯤ
ꯑꯩꯈꯣꯏ ꯕꯦꯝꯕꯨ ꯁꯨꯠꯁꯨ ꯆꯥꯅꯤꯡꯉꯦ
ꯀꯣꯏꯔꯥ ꯑꯩ ꯑꯩ ꯀꯣꯏꯔꯛ ꯑꯩ ꯂꯥꯛꯄ ꯃꯇꯝ ꯐꯪꯉꯒꯗꯤ ꯄꯣꯔꯛꯄꯤꯒꯦ ꯋꯥꯆꯦꯞꯇ ꯅꯪꯒꯤ ꯂꯣꯀꯦꯁꯟ ꯇꯥꯛꯄꯤꯔꯝꯅꯣ ꯍ ꯄꯨꯡ ꯀꯌꯥꯗ ꯀ꯭ꯂꯥꯁꯃꯨꯛ ꯍꯧꯔꯤꯔꯣ
ꯍꯧꯗꯤ ꯀꯇ ꯑꯩ ꯌꯦ ꯀꯂ ꯁꯅꯥꯣ
ꯑꯣ ꯍꯧꯁꯤꯀ ꯂꯣꯏ ꯍꯧꯖꯤꯛ ꯀꯤꯗꯤ ꯐꯔꯦ ꯆꯍꯤ ꯀꯌꯥ ꯁꯨꯔꯒꯦ
ꯐꯤꯐꯇꯤ
ꯆꯦꯡꯕ ꯍꯥꯏꯌꯨ ꯀꯩꯅꯣ ꯑꯗꯨꯕꯨ
ꯐꯤꯞꯇ ꯁꯨꯔꯦ
ꯅꯪ ꯑꯁꯦꯡꯕ ꯍꯥꯏꯅꯤꯡꯕ ꯃꯥꯜꯂꯦ ꯑꯩꯅꯗꯤ ꯑꯁꯦꯡ ꯑ ꯁꯦꯡꯕ ꯗꯣꯡ ꯗꯣꯡ ꯍꯥꯏꯔ ꯂꯩꯔ ꯈꯔ ꯅꯪꯅꯗꯤ ꯂꯣꯂ ꯂꯩꯔꯦ
ꯐꯥꯏꯗꯧꯅ
ꯆꯍꯤꯍꯤ ꯀꯨꯨꯝꯁꯥꯒꯦ
ꯄꯨꯡ ꯀꯌꯥ ꯆꯥꯛ ꯆꯥꯒꯦꯔꯣ
ꯇꯔꯥ ꯃꯈꯥꯏ ꯑꯗꯨꯒꯤꯁꯥꯏ ꯅꯪꯗ
ꯑꯩꯈꯣꯏ ꯣꯔ ꯇꯨꯡ ꯇ ꯑꯗꯨꯗꯣꯕꯥꯥꯏ ꯆꯁꯥꯏ ꯅꯣꯡ ꯆꯨꯒ ꯃꯥꯜꯂꯦ ꯀꯣ ꯅꯔꯃꯣ
ꯀꯔꯨꯝꯅ ꯅꯣꯡ ꯆꯨꯗꯅ ꯅꯣꯡ ꯆꯨꯔꯗꯤ ꯅꯨꯡꯉꯥꯏꯒꯗꯕ ꯅꯣꯡ ꯆꯨꯗ ꯑꯗꯨꯝ
ꯈꯕꯦꯟ ꯌꯥꯝ ꯉꯥꯡꯉꯒ ꯍꯧꯖꯤꯛꯇꯨꯅ ꯑꯃꯨꯛ ꯋꯥꯔꯤ ꯁꯥꯗ꯭ꯔꯤꯅꯤ ꯀꯩꯒꯤꯅꯣ ꯇꯨꯃꯤꯟ ꯂꯩꯔꯤꯁꯤꯅ
ꯍꯥꯥ
ꯍꯧꯖꯤꯛꯅ ꯋꯥꯔꯤ ꯁꯥꯗꯕꯤꯁꯦ ꯇꯨꯃꯤꯟ ꯂꯥꯏꯔꯤꯛꯁꯤꯅ ꯀꯩꯒꯤꯅꯣ
ꯑꯩꯈꯣꯏ ꯂꯝꯣꯝ ꯅꯁꯦ ꯀꯔꯤ ꯀꯩꯗꯧꯕꯖꯥꯠꯅꯣ ꯈꯪꯗꯦ ꯋꯦꯗꯔꯁꯦ ꯅꯣꯏꯔꯝꯕ ꯅꯣꯡꯁꯦ ꯂꯦꯞꯇꯕꯤ ꯆꯨꯕ꯭ꯔꯥ ꯀꯃꯥꯏꯅ ꯇꯧꯒꯦꯅꯣ
ꯃꯇꯝ ꯆꯨꯑꯦ ꯑꯃꯨꯛ ꯑꯃ ꯂꯦꯛꯑꯦ꯫ ꯍꯧꯖꯤꯛ ꯆꯨꯔꯤꯁꯦ ꯉꯥꯏꯍꯥꯛ ꯑꯣꯏꯔꯗꯤ ꯂꯦꯛꯄꯅꯦ ꯂꯩꯅꯤ꯫ ꯑꯥ ꯈꯔꯥ ꯂꯩꯔꯒ꯫ ꯆꯨꯗꯤ ꯆꯨꯒꯜꯂꯦ ꯅꯣꯡꯁꯦꯀꯣ ꯑꯩꯈꯣꯏꯗ꯫
ꯏꯁꯤꯡ ꯏꯆꯥꯎ ꯊꯣꯛꯇ꯭ꯔꫭ꯫
ꯀꯛꯆꯤꯡ ꯀꯩꯅꯣꯗꯤ꯫ ꯏꯁꯤꯡꯗꯤ ꯆꯥꯎꯗꯤ ꯆꯥꯎꯋꯦ ꯇꯨꯔꯦꯜꯁꯦ ꯂꯣꯛꯇꯤ ꯑꯗꯨꯝ ꯆꯥꯎꯋꯦ ꯀꯣ꯫
ꯑꫭ꯫
ꯅꯛ ꯑꯣꯏꯔꯒ ꯈꯟꯕ ꯇꯧꯕ ꯌꯨꯝ ꯌꯨꯝ ꯀꯩꯅꯣ ꯇꯧꯕꯁꯤ ꯇꯧꯒꯦ
ꯍꯧꯖꯤꯅ ꯀꯦꯗ ꯑꯣꯏꯅꯅꯣ
ꯁꯨꯝ ꯂꯩꯗ
ꯍꯥꯥ
ꯅ ꯉꯥꯝꯕ ꯇꯥꯗ꯭ꯔꯦꯅꯦ ꯏꯕꯨꯡꯉꯛꯑꯣ
ꯑꯥꯗꯠꯇ꯭ꯔꯣ ꯇꯥꯗꯕ꯭ꯔꯥ ꯍꯥꯏꯕ ꯑꯩꯅ ꯉꯥꯡꯕꯗꯨ
ꯇꯥꯔꯦ ꯇꯥꯔꯦ ꯍꯧꯖꯤꯛ ꯉꯁꯥꯏꯗꯤ ꯇꯥꯔꯗꯤ ꯌꯥꯝ ꯄꯤꯛꯅ ꯇꯥꯏꯕ
ꯀꯩꯗꯧꯕꯤ ꯖꯥꯠꯂꯣ꯫
ꯍꯧꯖꯤꯇꯤ ꯌꯥꯔꯦ꯫
ꯆꯥꯎ ꯆꯥꯎꯅ ꯇꯥꯗꯝꯅꯦ꯫ ꯇꯥꯔꯤꯕꫭ꯫ ꯇꯥꯗꯕ꯭ꯔꫭ꯫ ꯇꯥꯕ꯭ꯔꯥ꯫ ꯍꯜꯂꯣ꯫ ꯇꯥꯗꯕ꯭ꯔꯥ꯫ ꯍꯦꯜꯂꯣ꯫ ꯇꯥꯗꯦ ꯅꯪꯒꯤ ꯈꯣꯟ꯫